ꯍꯜꯂꯣ ꯇꯌꯦ ꯨ ꯃꯣꯅꯤꯡ
ꯃꯣꯔꯅꯤꯡ ꯀꯩꯗꯧꯔꯤꯒꯦ
ꯐꯝꯕ ꯂꯩꯌꯦ
ꯀꯃ ꯀꯅꯥ
ꯑꯩꯈꯣꯏ ꯏꯃꯥꯟꯅꯕꯁꯤꯡꯗ
ꯆꯥꯛꯛꯇꯤ ꯆꯥꯔꯔꯕꯣ
ꯍꯣꯏ ꯆꯥꯔꯦ ꯍꯣꯏ ꯅꯪꯗꯤ
ꯑꯩꯁꯨ ꯆꯥꯔꯦ ꯀꯩ ꯃꯊꯦꯜ ꯆꯥꯔꯒꯦ ꯅꯪꯒꯤ
ꯑꯩ ꯁꯧꯒ꯭ꯔꯤꯒ ꯊꯣꯡꯕꯗꯨ ꯎꯇꯤ ꯍꯥꯏꯒꯗ
ꯑꯣ ꯑꯣ
ꯑꯗꯨ ꯑꯣꯏꯅ ꯆꯥꯔꯦ ꯍꯣꯏ ꯍꯥꯎꯗꯤ ꯍꯥꯎ ꯍꯣꯏ ꯅꯪ ꯀꯔꯤ ꯆꯪ ꯆꯥꯕ꯭ꯔꯣ
ꯑꯩꯗꯤ ꯎꯝ ꯈꯥꯃꯦꯟ
ꯈꯥꯃꯦꯟ ꯑꯣ ꯑꯣ ꯑꯣ ꯍꯥꯎꯅꯤꯅ ꯑꯣ ꯍꯧꯥꯎꯔꯝꯒꯅꯤ ꯍꯧꯥꯎꯔꯝꯒꯅꯤ ꯅꯪꯅ ꯊꯣꯡꯕ꯭ꯔꯣ ꯀꯅꯥ ꯊꯣꯡꯕ꯭ꯔꯣ
ꯑꯩꯅ ꯊꯣꯡꯃꯅꯦ
ꯑꯣ ꯍꯣꯏ ꯌꯥꯝ ꯍꯣꯏꯔꯕꯅꯤ ꯑꯗꯨꯗꯤ
ꯑꯁ ꯍꯥꯎ ꯍꯣꯏ ꯍꯥꯎꯋꯦ ꯍꯥꯏꯕ ꯇꯥꯔꯦꯅꯦ
ꯑꯣ ꯎ ꯑꯩꯈꯣꯏꯔꯣꯝꯗ ꯈꯔ ꯑꯉꯥꯡꯁꯤꯡ ꯌꯥꯎꯕ
ꯑꯣ ꯉꯁꯤꯗꯤ ꯀꯥꯏ ꯁꯀꯦꯔꯣ
ꯆꯠꯂꯔꯣꯏꯗ ꯉꯁꯤꯗꯤ ꯄꯣꯠ ꯊꯥꯈ꯭ꯔꯅꯤ
ꯑꯣ ꯑꯣ ꯑꯩ ꯊꯕꯛ ꯁꯨꯔ ꯂꯩꯕ꯭ꯔꯣꯅꯦ
ꯊꯕꯛꯗꯤ ꯁꯨ ꯗꯦ ꯑꯗꯨꯝ ꯂꯧꯒꯨꯝꯕ ꯈꯔ ꯈꯔ ꯏꯃꯥ ꯏꯄꯥꯒꯤ ꯈꯔ ꯈꯔ ꯃꯇꯦꯡ ꯄꯥꯡꯕꯤꯕ ꯑꯗꯨ ꯍ
ꯐꯩꯌꯦ ꯐꯌꯦ
ꯀꯩꯅꯣ ꯅꯣꯏ ꯃꯤ ꯀꯌꯥ ꯂꯩꯕ꯭ꯔꯣ
ꯑꯩꯈꯣꯏ ꯑꯩꯗꯣ ꯕꯔꯥ ꯂꯩꯕꯀꯣ ꯑꯗꯨꯒꯤ ꯃꯤ ꯑꯅꯤ ꯂꯩꯌꯦ ꯑꯗꯨꯒ
ꯀꯥꯎ ꯀꯥꯎ ꯂꯩꯕ ꯅ ꯀꯔ ꯀꯔꯤ ꯀꯔꯤ ꯊꯕꯛ ꯇꯧꯔꯤꯕ꯭ꯔꯣ ꯑꯣ ꯑꯩꯗꯤ ꯒ꯭ꯔꯦꯁ ꯇꯣꯅ ꯋꯥꯔꯒ ꯑꯗꯨꯝ ꯂꯩꯗ ꯀꯔꯤ ꯊꯕꯛ ꯇꯧꯁꯤꯔꯣ ꯈꯪꯗ꯭ꯔꯦ ꯒ꯭ꯌꯥꯟ ꯇꯥꯗ꯭ꯔꯦ ꯅꯣꯏꯗꯤ ꯕꯤ ꯑꯦ ꯀꯥꯈ꯭ꯔꯕ꯭ꯔꯣ ꯀꯃꯥꯏꯅ ꯇꯧꯕ꯭ꯔꯣ
ꯑ ꯀ꯭ꯂꯥꯁ ꯇ꯭ꯋꯦꯜꯐ ꯀꯔꯅꯤꯦ
ꯑꯣ ꯑꯣ ꯐꯥꯏ ꯐꯥꯏ ꯇꯞꯄꯥꯛꯇ ꯂꯩꯕ ꯃꯥꯂꯦꯀꯣ ꯑꯣ ꯑꯩꯗꯤ ꯆꯤꯡꯗ ꯂꯩꯗ
ꯑꯣ ꯐꯩꯟꯅ ꯅꯪꯒꯤ ꯅꯅꯥꯎ ꯅꯨꯄꯥꯒ ꯅꯅꯥꯎ ꯅꯨꯄꯤꯗꯤ ꯂꯩꯕ꯭ꯔꯣ
ꯏꯅꯥꯧꯅ ꯄꯤꯗꯤ ꯂꯩꯇꯦ ꯏꯅꯥꯎꯅꯄꯥꯗꯤ ꯂꯩ
ꯃꯤ ꯀꯌꯥ ꯅꯣꯅꯣ ꯑ ꯌꯨꯝꯁꯦ
ꯑꯩꯈꯣꯏ ꯑꯉꯥꯡꯁꯤꯡ ꯇꯔꯦꯠ ꯅꯨꯄꯤ ꯑꯅꯤ ꯅꯨꯄꯥ ꯃꯉꯥ ꯅꯣꯏꯗꯤ
ꯑꯩꯅ ꯇꯔꯣ
ꯑꯩꯈꯣꯏꯅ ꯇꯔꯦꯠ ꯅꯨꯄꯤ ꯅꯨꯄꯤ ꯀꯌꯥꯔꯣ
ꯅꯨꯄꯤ ꯃꯉꯥ ꯅꯨꯄꯥ ꯑꯃ
ꯌꯥꯝ ꯅꯨꯡꯉꯥꯏꯅ ꯅꯣꯏꯗꯤ ꯅꯨꯄꯥꯗꯨ ꯗꯥꯏꯃꯥꯟꯗꯦꯅꯦ ꯑꯗꯨꯗꯤ
ꯑꯗꯥꯥꯏꯃꯟꯅꯦ
ꯩꯃ ꯇꯔꯦ ꯅꯣꯏꯃꯨꯡꯒꯤꯦ
ꯎꯝ ꯑꯗꯨꯒ ꯈ꯭ꯋꯥꯏꯗꯒꯤ ꯑꯇꯣꯝꯕ ꯑꯃ ꯑꯣꯏꯕ
ꯑꯣ ꯑꯁ ꯑꯗꯨ ꯄꯨꯔꯥ ꯗꯥꯏꯃꯟꯅꯤꯅꯦ ꯃꯥꯡꯍꯟꯕ ꯌꯥꯅꯤꯀꯣ ꯑꯗꯨꯗꯣ
ꯗꯥꯏꯨ ꯑꯅꯦ
ꯑꯗꯥꯏꯕꯥꯅꯦ ꯑꯗꯨ ꯅꯣꯏ ꯏꯃꯨꯡꯒꯤ ꯃꯥꯡꯍꯟꯕ ꯌꯥꯗꯦ ꯂꯨꯅ ꯇꯧꯕꯤꯒꯗꯧꯅꯤ
ꯎꯝ
ꯅꯪꯒꯤ ꯅꯆꯦ ꯑꯅꯤ ꯂꯩꯑ ꯍꯥꯏꯕ ꯅꯠꯇ꯭ꯔꯣ
ꯍꯣꯏ ꯂꯩꯌꯦꯦ
ꯌꯨꯝ ꯄꯥꯡꯊꯕ ꯑꯣꯏꯔꯝꯅꯤꯀꯣ
ꯑꯃꯗꯤꯗꯤ ꯌꯨꯝ ꯄꯥꯟꯈ꯭ꯔꯦ ꯑꯃꯗꯤ ꯌꯨꯝ ꯄꯥꯟꯗ꯭ꯔꯤ
ꯑꯣ ꯑꯣ ꯐꯩꯌꯦ ꯐꯩꯌꯦ ꯊꯕꯛ ꯁꯨꯕ ꯉꯥꯛꯇ
ꯑꯁ ꯀ ꯇꯅꯤ ꯌꯦꯟ ꯇꯗ꯭ꯔꯦꯗ
꯭ꯔꯣ ꯅꯣꯏ ꯈꯨꯟꯗ ꯂꯩꯕ꯭ꯔꯣ
ꯑꯩꯍꯣꯏ ꯑꯩꯈꯣꯏ ꯄꯨꯟꯗ ꯂꯩꯌꯦ ꯍꯣꯏ
ꯑꯣ ꯐ
ꯅꯣꯏ ꯇꯝꯄꯥꯛꯇ ꯌꯥꯝ ꯁꯥꯔꯝꯒꯅꯤꯕꯣ
ꯎꯝ ꯆꯥꯏ ꯍ ꯑꯁ ꯅꯣꯡꯗꯤ ꯃꯝꯕꯀꯣ ꯑꯗꯨꯒ ꯅꯣꯡꯗꯤ ꯅꯣꯡꯁꯦ ꯑꯃꯐꯥꯎ ꯆꯨꯔꯛꯇꯕ ꯆꯨꯔꯁꯨ ꯈꯤꯇꯪ ꯈꯤꯇꯪ ꯆꯨꯔꯒ ꯑꯃꯨꯛ ꯇꯣꯛꯄꯗꯣ ꯑꯗꯨꯃꯥꯏꯅ ꯇꯧꯕꯒꯣ ꯑꯁꯤ ꯌꯥꯝ ꯇꯜꯦ ꯁꯥꯕꯅ ꯂꯣꯏꯔꯕꯅꯤ
ꯐꯦꯟ ꯊꯥꯔꯒ ꯂꯩꯨ
ꯍꯣꯏ ꯐꯦꯡꯒꯠꯄ ꯑꯗꯨꯝ ꯊꯥꯔ ꯂꯩꯔꯦ ꯐꯦꯟ ꯊꯥꯔꯁꯨꯕ ꯈꯔ ꯍꯥꯏ ꯍꯥꯏꯕꯗꯤ ꯁꯥꯃꯟꯕꯅꯤꯀꯣ ꯐꯦꯟ ꯊꯥꯔꯁꯨ ꯆꯪꯗ꯭ꯔꯦꯕ
ꯍꯣꯏ ꯃ ꯁꯥꯅꯤ ꯍꯣꯏ ꯐꯦꯟꯇꯣ ꯂꯥꯁ ꯊꯥꯎ
ꯅꯣꯏꯒꯨꯝꯕꯗꯤ ꯂꯧꯒꯨꯝꯕꯗꯤ ꯆꯠꯇ꯭ꯔꯣ
ꯂꯒꯨꯝꯕ ꯂꯣꯏ ꯂꯣꯏꯔꯦ ꯍꯟꯗꯛꯇꯤ ꯑꯃꯨꯛ ꯄꯣꯊꯥꯕ ꯑꯥ ꯄꯣꯊꯥꯕ ꯃꯇꯝ ꯌꯎꯔꯦ
ꯑꯣ ꯆꯤꯡꯒꯤꯦ ꯂ ꯑꯗꯨꯗꯤ ꯂꯣꯏꯔꯅꯤ
ꯍꯣꯏ
ꯑꯩꯈꯣꯏ ꯇꯝꯄꯥꯛꯒꯤꯗꯤ ꯋꯥꯠꯂꯤ ꯍꯣꯏ ꯑꯧ ꯂꯣꯏꯅꯗ꯭ꯔꯦ ꯁꯨꯗꯤ ꯆꯨꯕ ꯍꯧꯔꯦꯕ
ꯍꯣꯏ ꯈꯔ ꯈꯔꯅ ꯐꯥꯎꯕꯗꯣ ꯑꯃꯨꯛ ꯊꯥꯕ ꯍꯧꯔꯦ ꯈꯔ ꯈꯔꯗꯤ ꯑꯃꯨꯛ ꯀꯟꯅ ꯍꯟꯗꯛꯅ ꯂꯥꯎ ꯈ꯭ꯋꯥꯏꯔꯤ
ꯑꯥ
ꯀꯔꯤ ꯁ꯭ꯀꯨꯜꯗ ꯀꯥꯕ꯭ꯔꯣ ꯀꯔꯝꯕ ꯁ꯭ꯀꯨꯜꯗ
ꯎꯔꯤꯄꯣꯛꯇ ꯂꯩꯕꯗꯣ ꯏꯕꯣꯇꯣꯟ ꯁꯅꯥ ꯍꯥꯏꯅ
ꯑꯣ
ꯅꯨꯄꯤꯒꯤ ꯁꯀꯣꯜꯗ
ꯑꯣ ꯀ ꯈꯥꯅ ꯀꯥꯕꯗ ꯈꯪꯉꯤꯗ ꯑꯩꯁꯨ ꯀꯩꯅꯣꯁꯤ ꯂꯝꯂꯧꯗ ꯀꯥꯔꯛꯄꯅꯦ
ꯑꯣ ꯑꯣ
ꯑꯩ ꯀꯣꯂꯦꯖꯅ ꯑꯥ ꯕꯤꯔꯥ ꯃꯪꯒꯣꯜ ꯁꯍꯥꯎꯕꯨꯡ ꯔꯣꯝꯗ
ꯑꯣ ꯑꯣ ꯑ
ꯌꯥ ꯐꯩꯅꯅ ꯇꯝꯐꯥꯁꯤ ꯅꯥꯔꯒ ꯀꯥꯕ ꯃꯥꯜꯂꯦ ꯑꯁ ꯌꯥꯝ ꯅꯨꯡꯉꯥꯏ ꯑꯣ ꯑꯣ ꯑꯣ
ꯐꯩꯅꯦꯛ ꯭ꯔꯤꯟ ꯍꯥꯞꯗꯨꯣ
ꯑꯣ ꯀꯩꯅꯣꯁꯤ ꯌꯦꯂꯣꯗꯨꯗꯤ ꯊꯝꯕꯥꯁ ꯅꯥ ꯅꯗ꯭ꯔꯣ
ꯑꯥꯎ ꯐꯨꯔꯤꯠ ꯄꯤꯡ ꯑꯗꯨꯗ ꯑꯩꯈꯣꯏꯁꯨ ꯐꯨꯔꯤ ꯄꯤꯡꯅꯦꯦ ꯑꯗꯨꯁꯨ ꯑꯣꯏꯔꯁꯨꯀꯣ ꯐꯅꯦꯛꯇꯣ ꯈꯔ ꯃꯥꯟꯅꯗꯕꯀꯣ ꯑꯗꯨꯗ ꯑ ꯆꯂꯣ ꯍꯌꯦ ꯁ ꯆꯠꯇꯔꯦ ꯁꯤ
ꯑꯣ ꯁꯔꯕꯤꯀꯦꯁꯟ ꯄ ꯄꯤꯕ꯭ꯔꯥ ꯀꯃꯥꯏꯅ ꯇꯧꯕ꯭ꯔꯥ ꯑꯗꯨ ꯅꯠꯇ꯭ꯔꯒ
ꯄꯤꯕ ꯂꯣꯏꯔꯦ ꯍꯞꯇꯥ ꯑꯃ ꯄꯤꯕ ꯂꯣꯏꯔꯒ ꯍꯧꯖꯤꯛ ꯁ꯭ꯀꯨꯜ ꯀꯥꯕ ꯍꯧꯔꯦ
ꯑꯣ ꯑꯩꯈꯣꯏꯩꯅ ꯉꯁꯤꯗꯤ ꯐ꯭ꯔꯗꯦ ꯐ꯭ꯔꯥꯏꯗꯦꯅꯦ ꯆꯠꯇ꯭ꯔꯁꯨ ꯌꯥꯔꯦ
ꯎꯝ ꯃꯅꯦꯦꯗꯃꯨꯁꯂꯒꯦ ꯀꯗꯕꯁꯁꯨ ꯀꯨꯏꯔꯦꯗ ꯈꯨꯠꯇꯅꯤꯉꯥꯏ ꯎꯝ ꯈꯨꯠꯇꯅꯤꯡꯉꯥꯏ ꯌꯥꯝ ꯇꯟ ꯁꯤꯕꯒꯣ ꯂꯣꯏꯔꯕꯅꯦꯩꯅ
ꯍꯣꯏ ꯃꯟꯗꯤꯔꯗ ꯌꯦꯗꯥꯅ ꯆꯠꯂꯨ ꯑꯃꯨꯀ
ꯁ꯭ꯀꯨꯜ ꯆꯠꯇꯕ ꯀꯨꯏꯕꯒꯤ ꯑꯁ ꯆꯟꯅꯤꯡꯉꯁꯨ ꯏ ꯀꯥꯏꯈ꯭ꯔꯦꯗ
ꯑꯩꯈꯣꯏꯒ ꯆꯞ ꯃꯥꯟꯅꯔꯦ ꯅꯪ
ꯅꯣꯏꯁꯨ ꯑꯗꯨꯃꯥꯏꯅ ꯇꯧꯕ꯭ꯔꯣ
ꯍꯣꯏ ꯍꯞꯇꯥ ꯑꯃꯗ ꯑꯅꯤꯔꯛ ꯑꯍꯨꯝꯔꯛ ꯈꯛꯇ ꯂꯥꯛꯄꯅꯦ ꯑꯩꯈꯣꯏꯁꯨ
ꯑꯁ ꯑꯗꯨꯗꯣ ꯌꯥꯝ ꯐꯔꯦ ꯑꯩꯈꯣꯏ ꯊꯥ ꯑꯃ ꯁꯨꯗꯧꯔꯦ ꯆꯠꯇꯕꯁꯦ
ꯍꯞꯇꯥ ꯑꯃꯗ ꯑꯅꯤꯔꯛ ꯑꯍꯨꯝꯔꯛ ꯈꯛꯇ ꯂꯥꯛꯄꯀꯣ ꯑꯗꯣ ꯀꯔꯤ ꯔꯤꯒꯨꯂꯔ ꯂꯥꯛꯇꯕ꯭ꯔꯥꯅꯣ ꯑꯃꯨꯛ ꯆꯥꯏꯔꯛꯀꯅꯤ ꯑꯁ
ꯑꯩ ꯃꯟꯗꯦꯗ ꯑꯃꯨꯛ ꯁ꯭ꯀꯨꯜ ꯀꯥꯕ ꯍꯧꯔꯗꯤ ꯃꯟꯗꯦ ꯆꯠꯂꯒ ꯇ꯭ꯌꯏꯁꯗꯦ ꯂꯦꯞꯀꯅꯤ ꯄꯅꯁꯗꯦꯇ ꯂꯒ ꯊꯥꯔꯖ ꯑꯗꯨꯃꯥꯏꯅ ꯇꯧꯕ ꯇꯥꯔꯦ
ꯑ ꯋꯥꯟꯗꯤꯦ ꯑꯗꯨꯝ ꯑꯣꯐꯂ ꯑꯣꯇꯥꯥꯦꯅꯤ ꯑꯗꯨꯗ
ꯑ ꯋꯥꯟ ꯗꯦ ꯑꯣꯐ ꯋꯥꯟ ꯗꯦ ꯃꯨꯛ ꯆꯜꯂꯦ
ꯎꯝ ꯐꯥꯏ ꯐꯥꯏ
ꯑꯁ ꯅꯍꯥꯟꯗꯤ ꯀ꯭ꯂꯥꯁ ꯏꯂꯚꯦꯟ ꯀꯥꯕ ꯃꯇꯝꯗ ꯁ꯭ꯀꯨꯜ ꯆꯠꯅꯤꯡꯕꯗꯣ ꯑꯗꯨꯝ ꯆꯠꯂꯦꯕ ꯑꯩ ꯏꯊꯟꯗꯁꯨ ꯑꯗꯨꯝ ꯆꯜꯂꯦꯕ
ꯑꯥ
ꯑꯔꯥꯏ ꯁ꯭ꯀꯨꯜ ꯀꯥꯕ ꯁ꯭ꯀꯨꯜ ꯀꯥꯅꯤꯡꯉꯥꯏꯗ ꯌꯥꯝ ꯇꯟꯕꯅ ꯂꯣꯏꯔꯕꯅꯤ
ꯎ
ꯁ꯭ꯀꯨꯜ ꯆꯠꯅꯤꯡꯉꯩ ꯃꯇꯝ ꯂꯣꯏꯒꯗꯧꯔꯦ ꯉꯥꯏꯍꯥꯛ ꯂꯩꯔꯗꯤ ꯀꯣꯂꯦꯖ ꯀꯥꯕ ꯍꯧꯔꯅꯤ ꯀꯣꯂꯦꯖ ꯀꯥꯞꯕꯗ ꯑꯩꯈꯣꯏꯗꯤ ꯉꯥꯏꯔꯦꯑꯣ
ꯎꯝ ꯑꯁ ꯑꯩꯗꯤ ꯀ꯭ꯂꯥꯁ ꯇꯨꯋꯕ ꯂꯣꯏꯔꯅꯤ ꯁ꯭ꯀꯨꯜ ꯁ꯭ꯀꯨꯜ ꯀꯥꯕꯁꯦ ꯇꯣꯛꯈ꯭ꯔꯅꯤꯅ
ꯍ ꯀꯣꯂꯦꯁ ꯀꯥꯔꯔꯣ
ꯍꯣꯏ ꯃꯤꯁꯥ ꯑꯃꯅꯤꯡꯉꯥꯏꯅ
ꯀꯥꯈꯤꯕꯗ ꯌꯥꯝ ꯅꯨꯡꯉꯥꯏꯕꯅꯦ
ꯎꯝꯗꯤ ꯀꯥ ꯅꯤꯡꯗꯔꯦ ꯑꯗ
ꯏꯟꯇꯔꯦꯁ ꯑꯃ ꯊꯣꯛꯄꯅꯦ ꯕꯤ ꯑꯦ ꯀꯥꯕꯗꯨꯅ ꯀꯣꯂꯦꯖ ꯆꯠꯄꯗꯨꯅ
ꯎꯝ
ꯍꯥꯏꯕꯗꯤ ꯀꯣꯂꯦꯖ ꯂꯥꯏꯐꯇꯗꯤ ꯄꯨꯔꯥ ꯄꯥꯈꯪ ꯂꯩꯁꯥꯕꯤ ꯂꯥꯏꯐꯅꯤꯅꯀꯣ ꯌꯥꯝ ꯅꯨꯡꯉꯥꯏꯕ
ꯑꯣ
ꯔꯁꯕꯤ ꯑꯌꯦ ꯀ ꯀ꯭ꯂꯂꯁꯤꯌꯥ ꯑꯣꯔꯁꯕꯤ ꯑꯌꯦ
ꯑꯗꯨꯝ ꯀꯔꯦꯁꯄꯣꯟꯗꯤ ꯀꯔꯦꯁꯄꯣꯟꯗꯤꯠ ꯊꯝꯕ ꯌꯥꯕ ꯃꯥꯜꯜꯂꯤꯀꯣ
ꯍꯣꯏ ꯑꯗꯨꯝ ꯊꯝꯕꯁꯨ ꯌꯥꯏ ꯑꯗꯨ ꯔꯤꯒꯨꯂꯔꯁꯨ ꯆꯠꯄ ꯌꯥꯏ
ꯎꯝ
ꯑ
ꯑꯗꯤ ꯀꯥꯁꯇꯦꯕ ꯂ ꯑꯣꯏꯔꯒ ꯀꯣ
ꯑꯥ
ꯑꯗꯨꯝ
ꯎꯝ
ꯑ ꯕꯤ ꯑꯦ ꯀꯥꯕ ꯁꯔꯛꯄꯨꯗꯤ ꯍꯣꯏ ꯀꯥ ꯍ ꯀꯔꯦꯁꯄꯣꯟꯗꯦꯟ ꯊꯝꯃꯒ ꯑꯗꯨꯝ ꯇꯧꯕꯁꯨ ꯌꯥꯏꯑꯦ ꯑꯗꯨꯕꯨ ꯑ ꯆꯠꯇ꯭ꯔ ꯑꯦ ꯊꯝꯗ꯭ꯔꯁꯨ ꯑꯗꯨꯝ ꯀ꯭ꯂꯥꯁ ꯇꯨꯌꯦꯜ ꯂꯩꯔꯒ ꯁꯨꯕ ꯌꯥꯕꯀꯣ ꯊꯕꯛ ꯁꯨꯕ ꯌꯥꯕꯁꯤꯡꯗꯣ ꯑꯗꯨꯝ ꯌꯦꯅ ꯁꯨꯒꯦ ꯂꯩꯏꯌꯦ
ꯑ ꯈ ꯑꯗꯨꯅ ꯐꯥꯔꯦꯗ
ꯑꯗꯨꯝ ꯕꯤ ꯑꯦ ꯇꯧꯔꯒ ꯄꯩꯁꯥ ꯇꯤꯡꯅꯤꯉꯥꯏꯅꯦꯕ
ꯍꯣꯏ ꯑꯣ ꯃꯈꯜ ꯑꯃꯗꯤ ꯅꯨꯡꯉꯥꯏꯕꯅꯦ ꯑꯩꯈꯣꯏ ꯏꯁꯀꯣꯂꯥꯔꯁꯤꯞ ꯊꯥꯕ ꯃꯇꯝꯗꯣ ꯏꯁꯀꯣꯂꯥꯔꯁꯤꯞ ꯊꯥꯔꯒ ꯑꯃꯨꯛ ꯂꯥꯛꯄꯗꯣ ꯑꯁ ꯌꯥꯝ ꯅꯨꯡꯉꯥꯏꯕꯅꯤ
ꯀꯩꯅꯣ ꯀ꯭ꯂꯥꯁ ꯏꯂꯦꯚꯦꯟꯒꯤꯁꯨ ꯏꯁꯀꯣꯂꯥꯔꯁꯤꯞ ꯊꯥꯕ ꯅꯠꯇ꯭ꯔꯣ ꯑꯗꯣ ꯑꯩꯈꯣꯏ ꯅꯍꯥꯟ ꯊꯥꯏꯌꯦꯕ ꯑꯗꯨ ꯀꯩ ꯃꯇꯝꯗ ꯆꯪꯕ ꯆꯪꯒꯦꯔꯣꯀꯣ ꯊꯥꯗꯣ
ꯑ ꯃꯤ ꯈꯔꯗꯤ ꯁꯦꯞꯇꯦꯝꯕꯔ ꯃꯤ ꯈꯔꯗꯤ ꯁꯦꯞꯇꯦꯝꯕꯔ ꯅꯠꯇ꯭ꯔꯒ ꯅꯣꯕꯦꯝꯕꯔ ꯑꯣꯛꯇꯣꯕꯔ ꯅꯣꯕꯦꯝꯕꯔꯗꯨ ꯁꯤ ꯃꯇꯁꯤꯗ ꯂꯥꯛꯑꯦꯕꯀꯣ
ꯑ ꯑꯗꯣ ꯀ꯭ꯂꯥꯁ ꯂꯂꯚꯦꯟ ꯑꯗꯣ ꯀ꯭ꯂꯥꯁ ꯏꯂꯚꯦꯟ ꯀꯥꯕ ꯃꯤꯁꯤꯡ ꯂꯣꯏꯅ ꯆꯪꯕ꯭ꯔꯣ
ꯍꯣꯏ ꯆꯥꯡꯕꯅꯤ ꯍꯣꯏ
ꯑꯩꯒꯤꯗꯣ ꯅꯍꯥꯟꯗꯣ ꯑꯩ ꯁꯦꯝꯕꯤꯕꯅꯦꯕ ꯑꯗꯣ ꯃꯦꯁꯦꯁ ꯂꯥꯛ ꯇꯕꯒꯣ
ꯁꯦꯁ ꯂꯥꯛꯇ
ꯎꯝ ꯍꯣꯏ ꯑꯩꯈꯣꯏ ꯑꯣꯖꯥꯅꯗꯤ ꯁꯦꯝꯕꯤꯈ꯭ꯔꯕꯅꯦ ꯍꯥꯏꯕ
ꯑꯣ ꯑꯗꯨ ꯑꯗꯨ
ꯃꯤꯦꯁꯦꯁꯇꯣ ꯑꯃꯔꯛꯇꯤ ꯂꯥꯛꯑꯦꯕ ꯑꯗꯨꯅꯗꯤ ꯑꯗꯨꯗ ꯑꯗꯨꯗꯒꯤ ꯑꯩꯈꯣꯏ ꯏꯃꯥꯟꯅꯕꯤ ꯃꯣꯏꯒꯤꯁꯨ ꯑꯅꯤ ꯑꯍꯨꯝ ꯑꯗꯨꯝ ꯂꯥꯛꯑꯦꯕ ꯋꯥ ꯍꯥꯏꯗꯤ ꯑꯃꯈꯛꯇ ꯂꯥꯛꯄꯗꯣ ꯑꯃꯨꯛ ꯂꯥꯛꯇ꯭ꯔꯕ ꯑꯗꯒꯤ ꯔꯤꯖꯦꯛ ꯆꯠꯀꯦꯔꯣ ꯈꯟꯕ
ꯑꯣ ꯅꯪ ꯕꯦꯔꯤꯐꯥꯏ ꯇꯧꯈ꯭ꯔꯦ ꯅ ꯅꯪꯒꯤ ꯃꯦꯁꯦꯁ
ꯑ ꯚꯦꯔꯤꯐꯥꯏ ꯇꯧꯈ꯭ꯔꯦ
ꯑꯗꯨ ꯃꯦꯁꯦꯖ ꯂꯥꯛꯑꯦꯀꯣ ꯑꯣ ꯑꯗꯨꯗꯤ ꯌꯥꯔꯅꯤ ꯆꯪꯉꯅꯤꯅ
ꯈꯪꯗꯦꯅꯦ
ꯆꯥꯡꯒꯅꯤ ꯆꯥꯡꯒꯅꯤ ꯁꯦꯞꯇꯦꯝꯕꯔ ꯑꯗꯨꯗ ꯑꯗꯨꯝ ꯍꯣꯏ ꯁꯦꯞꯇꯦꯝꯕꯔ ꯑꯗꯨꯗ ꯑꯗꯨꯝ ꯆꯪꯕꯗꯤ ꯆꯪꯕꯅꯤ
ꯑꯥ ꯆꯪꯅꯗꯤ ꯌꯥꯝ ꯐꯔꯦ ꯆꯪꯗ꯭ꯔꯗꯤ ꯇꯜꯂꯦ
ꯍꯣꯏ ꯍꯣꯁꯇꯦꯜ ꯐꯣꯡꯒꯨꯝꯕ ꯍꯥꯏꯕꯗꯤ ꯈꯔꯗꯤ ꯌꯥꯝꯕꯅꯤ
ꯎꯝ
ꯎꯆꯦꯛꯐꯣ ꯍꯥꯞꯇꯗꯤ ꯂꯤꯁꯤꯡ ꯇꯔꯨꯛ ꯇꯔꯦꯠ ꯈꯛꯇ ꯆꯪꯕꯗꯤ ꯕꯤ ꯑꯦ ꯀ꯭ꯂꯥꯁ ꯏꯂꯚꯦꯟ ꯇꯨꯌꯦꯜꯐꯀꯤꯗꯤꯀꯣ ꯑꯗꯣ ꯕꯤ ꯑꯦꯒꯤꯗꯤ ꯌꯥꯝ ꯆꯥꯎꯕꯅꯤ ꯂꯤꯁꯤꯡ ꯇꯔꯥ ꯍꯥꯏꯕꯅꯦ
ꯐꯩ ꯑꯗꯨꯝ ꯏꯁꯀꯣꯂꯔꯁꯤꯞ ꯁꯦꯝꯕꯤꯕꯗꯣꯀꯣ
ꯍꯣꯏ
ꯑꯣ ꯏꯌꯥꯝꯕꯅꯗꯤ ꯀ ꯃꯤ ꯃꯤ ꯑꯌꯥꯝꯕꯅ ꯑꯌꯥꯝꯕꯒꯤꯗꯤ ꯀꯩꯅꯣ ꯎꯝ ꯀ꯭ꯂꯥꯁ ꯏꯂꯚꯦꯟꯒꯤ ꯂꯣꯏꯅ ꯃꯇꯨꯡ ꯆꯪꯕ꯭ꯔꯣ
ꯍꯣꯏ ꯆꯥꯡꯉꯤ ꯍꯣꯏ
ꯑꯣ
ꯆꯪꯔꯒꯗꯤꯗ ꯅꯪ ꯊꯥꯕꯤꯈ꯭ꯔꯗꯤ
ꯎꯝ